ꯍꯜꯂꯣ
ꯑꯣ ꯇꯔꯕꯣ ꯇꯥꯕ꯭ꯔꯣ
ꯊꯥꯎ
ꯍꯣꯟ ꯇꯥꯕ꯭ꯔꯕ
ꯇꯥꯏꯌꯦ
ꯑꯣ ꯑꯩꯅ ꯍꯧꯖꯤꯗ ꯃꯤ ꯑꯃ ꯍꯪꯉꯨꯗꯣ ꯈꯪꯗꯦ ꯍꯥꯏꯔꯣ
ꯈꯟꯗꯦ
ꯀꯔꯤꯌꯥ
ꯍꯪꯗꯦꯕ
ꯎꯝ ꯃꯥꯁꯨ ꯆꯥꯟꯗꯔꯗꯣꯏꯅꯤ ꯍꯥꯏꯒꯨꯝ ꯇꯧꯋꯤ
ꯑꯣ ꯑꯩꯁꯨ ꯆꯥꯟꯗꯦꯜꯗꯤ ꯆꯥꯟꯗꯦꯜꯗꯒꯤꯅꯤ ꯑꯗꯨ ꯀꯩ ꯍꯥꯏꯒꯅꯤ ꯎꯝ ꯍꯥꯏꯥꯏꯅ ꯈꯪꯗ꯭ꯔꯦ
ꯑꯖꯤ ꯀꯗ ꯃꯥꯗꯗꯤ
ꯈ
ꯀꯥꯏꯗ ꯀꯥꯏꯗꯦ ꯃꯥꯏꯗꯕ
ꯈꯪꯗꯦ
ꯑꯐ꯭ꯔꯀꯥꯗꯦ
ꯌꯥ ꯀꯥꯏꯗꯒꯤꯔꯅꯤꯡꯗꯦ
ꯀꯥ ꯂꯩꯒ
ꯍꯥꯏꯔꯛꯑꯣ ꯑꯁꯦꯡꯕ
ꯂꯩꯖꯥꯏꯖꯗꯤ ꯀꯥꯗꯒ
ꯃꯁꯤꯡ ꯊꯤ ꯁꯤ ꯆꯥꯅꯤꯡꯉꯦ ꯁꯤꯅ ꯊꯣꯛꯂꯛꯄ ꯌꯥꯃꯔꯣ
ꯌꯥꯕꯅꯝ
ꯌꯥꯗꯦ
ꯀꯣꯂꯦꯖ ꯂꯩꯕ ꯅꯨꯡꯉꯥꯏꯕ꯭ꯔꯣ
ꯍꯥꯥ
ꯀꯣꯂꯦꯖꯇ ꯂꯩꯕ ꯅꯨꯡꯉꯥꯏꯕ꯭ꯔꯕ
ꯅꯨꯡꯉꯥꯏꯇꯦ
ꯑꯩꯒꯤ
ꯇꯂꯦ ꯃꯅꯤꯡꯗꯦ
ꯌꯨꯝꯗ ꯂꯩꯕ ꯅꯨꯡꯉꯥꯏꯕ
ꯍꯣꯏ
ꯑꯗꯨꯗꯤ ꯀ ꯃ ꯆꯗꯕ
ꯍꯥ
ꯃꯣꯡꯕꯥꯥꯟ ꯆꯠꯇꯣꯏꯅ ꯌꯨꯝꯗ
ꯌꯨꯝꯗ ꯗꯦꯠ ꯁꯤꯛꯁ ꯇꯨꯏ ꯗꯦ ꯗꯦꯠ ꯀꯌꯥ ꯇꯥꯕ ꯇ꯭ꯋ ꯗꯦ ꯆꯠꯀꯅꯤ
ꯕꯤ ꯗꯦꯠ ꯐꯣꯔꯇꯤꯟ
ꯑꯗꯨ ꯆꯀꯅꯤ
ꯀꯩꯗꯧꯕ ꯁꯨꯇꯤ ꯊꯥꯕ꯭ꯔꯣ
ꯍꯣꯏ
ꯃꯕꯒ꯭ꯅꯤ
ꯗꯦꯠ ꯊꯥꯔꯇꯤ ꯋꯥꯟ ꯐꯥꯎ
ꯐꯅꯦ ꯑꯗꯨꯗꯤ ꯑꯗꯨꯗꯤ ꯏ ꯊ ꯊꯔꯣ
ꯑ
ꯂꯥꯏꯕꯔꯣ ꯂꯥꯏꯕꯔꯣ ꯌꯨꯝꯗꯅꯨꯡꯉꯥꯏ
ꯋꯥ ꯅꯏꯔꯨꯒꯦ ꯏꯗ
ꯁ꯭ꯋꯥꯏꯗ ꯂꯩꯕ ꯅꯨꯡꯉꯥꯏꯇ꯭ꯔꯣ ꯃꯣꯏꯗ ꯏꯝꯐꯥꯜꯗ
ꯃꯦ ꯁꯂ ꯁ
ꯌꯥꯗꯗꯤ ꯏꯪ ꯅꯨꯡꯉꯥꯏꯁꯦ
ꯑꯗꯗꯤ ꯑꯥꯗꯗꯤ ꯁꯥꯔꯁꯨ ꯎꯃꯪ ꯂꯩꯩꯅ
ꯑꯗꯨꯗꯤ ꯎꯃꯪꯗ ꯑꯗꯨꯝ ꯆꯠꯂꯦ
ꯎꯝ ꯉꯥꯏꯅꯤꯀꯔꯗꯤ
ꯍ ꯊꯥꯏꯅ ꯄꯤ ꯀꯥꯟꯗ ꯆꯟꯖꯔ ꯑꯃꯝꯇꯟꯕꯤ ꯂꯛꯀꯦ
ꯍꯥ
ꯀ ꯀꯥꯟꯗ ꯆꯥꯟꯅꯅꯕ ꯑꯝꯇꯅꯤ ꯂꯥꯛꯈꯤꯕ
ꯆꯥꯟꯁꯤꯜꯂꯛꯀꯦꯕ
ꯂꯥꯛꯈꯤ ꯍꯥꯏꯕ ꯍꯥꯟꯅ ꯆꯠꯈꯤ ꯍꯧꯖꯤꯛ ꯂꯥꯛꯑꯗꯤ ꯁꯤꯔꯣꯏꯗ꯭ꯔꯣ ꯑꯩꯁꯦ
ꯀꯩꯗꯧꯕꯩ ꯁꯤꯗꯣꯏꯅꯣ
ꯇ ꯍꯥꯏ ꯑꯗꯨ ꯑꯗꯨ ꯑꯦ ꯅꯣꯏꯅꯦ ꯅꯣꯏꯅꯤꯗ ꯁ ꯑꯩ ꯆꯠꯂꯗꯤ ꯑꯩꯈꯣꯏ ꯀꯨꯀꯤꯈꯩ ꯑꯩꯈꯣꯏ ꯏꯇꯥꯎ ꯃꯌꯥꯝꯅ
ꯀꯩꯁꯁꯨ ꯆꯧꯗꯤꯦ ꯀꯦꯁꯨꯨꯝ ꯇꯧꯗꯦ
ꯅ ꯍꯥꯏꯕ ꯉꯝꯕꯣꯏ ꯂꯩ
ꯀꯩꯁꯨꯝ ꯇꯧꯔꯨꯌꯦ
ꯑꯗꯨꯗꯤ ꯑꯩ ꯂꯥꯛꯑꯒꯦ ꯁꯦꯡꯕꯤꯒꯦꯔꯣ
ꯆꯪꯕꯤꯈꯦꯔꯥꯛꯑꯣ
ꯂꯥꯛꯑꯦ ꯑꯗꯨꯗꯤ ꯀꯩ ꯄꯤꯖꯥꯒꯅ ꯆꯥꯟꯣ
ꯅꯪꯅ ꯆꯥꯅꯤꯡꯕꯗ ꯄꯤꯖꯒꯦ
ꯌꯥꯝ ꯆꯗꯦ
ꯀ ꯆꯥꯗꯦꯕ
ꯍ ꯆꯥꯗ ꯌꯥꯕ
ꯍꯥ
ꯀꯇ ꯆꯥꯗꯦ ꯍꯥꯏꯕ
ꯏ ꯅꯪ ꯆꯥꯛ ꯆꯥꯔꯤꯗꯨꯗꯤ
ꯑꯗꯤ ꯆꯥꯏꯌꯦ ꯍꯦꯅꯤꯅꯃꯤ ꯀ
ꯌꯦ
ꯑꯔ ꯑꯗꯨꯗꯤ ꯅꯣꯔꯔꯃꯦꯜꯦ ꯃꯤ ꯂꯩ ꯆꯥꯏꯌꯦ ꯑꯗꯨꯗꯤ ꯐꯣꯏꯕꯧ ꯆ
ꯅꯪꯅ ꯀꯔꯤꯝ ꯆꯥꯗꯦ ꯍꯥꯏꯕꯗꯨꯅꯦ
ꯆꯥꯕꯗꯤ ꯂꯣꯏꯖꯥꯏ ꯂꯥꯏꯦ ꯌꯥꯝꯅ ꯆꯥꯅꯤꯡ ꯍꯥꯏꯗꯤ ꯁꯨꯝ ꯆꯥꯒꯟꯕ ꯃꯤꯗꯣ ꯑꯣꯏꯗꯣꯏꯕ
ꯅꯪ ꯀ ꯌꯥꯝ ꯆꯥꯗꯦꯕ ꯑꯗꯨ ꯑꯣꯏꯔꯗꯤ ꯁꯒꯔꯤꯗꯤ ꯆꯥꯕ꯭ꯔꯥ
ꯆꯥꯏ ꯑꯗꯨꯗꯤ
ꯀꯔꯤꯒꯤ ꯆꯥꯔꯤꯕꯅꯣ
ꯁꯧꯒꯔꯤꯗꯤ ꯆꯥꯕ
ꯀꯩꯒꯤ ꯆꯥꯔꯤꯅꯣ ꯁꯥꯎꯕꯤꯗꯣ
ꯍꯪꯖꯦ ꯑꯗꯨꯗꯤ
ꯑꯩ ꯀꯩꯝ ꯆꯥꯗꯦ ꯍꯥꯏꯅꯩꯅꯦ ꯆꯥꯛ ꯈꯛ ꯆꯥꯅ
ꯅꯣꯏ ꯀꯣꯂꯦꯖꯇ ꯀꯩꯀꯥ ꯃꯌꯥꯝ ꯇꯧꯗꯕ꯭ꯔꯣ ꯍꯥꯏꯗꯤ ꯀ꯭ꯂꯕꯀꯤ ꯑꯣꯏꯔꯣ ꯀꯩꯀꯥ ꯃꯣꯏ
ꯈꯪꯗꯦ ꯑꯁ ꯄꯨꯔꯁꯨ ꯒ꯭ꯦꯝ ꯃꯦꯟ ꯇꯥꯗꯦ
ꯈꯪꯗꯦ ꯑꯩꯈꯣꯏ ꯏꯃꯥꯟꯅꯕ ꯑꯣꯏ ꯃꯣꯏ ꯑꯁꯤ ꯅꯣꯏ ꯀꯣꯂꯦꯖꯇꯒ ꯁꯤꯠꯄꯨ ꯁꯦꯡꯕ ꯌꯥꯝ ꯇꯧꯕ꯭ꯔꯣ
ꯊ
ꯁꯤꯠꯄ ꯁꯦꯡꯕꯒ ꯌꯥꯝ ꯇꯧ꯭ꯔꯕ ꯀꯣꯂꯦꯖꯇ ꯋꯥꯏ ꯁꯤꯠꯄ ꯈꯣꯠꯄ ꯑꯗꯩ ꯐꯊꯥꯎꯊꯤ ꯁꯦꯡꯕꯒ ꯇꯧ꯭ꯔꯕ
ꯇꯧꯗꯦꯗꯤ
ꯅꯪ ꯍꯥꯏꯕ ꯅꯠꯇꯦ ꯃꯤ ꯑꯇꯣꯞꯄ ꯇꯧ ꯎꯕ꯭ꯔ ꯍꯥꯏꯕꯅꯤ
ꯍꯣꯏ ꯎꯋꯦ
ꯎꯝ ꯃꯥ ꯑ
ꯍꯥꯥ
ꯑꯩꯈꯣꯏꯒꯤ ꯏꯃꯥꯟꯅꯕ ꯌꯥꯎꯕ ꯍꯥꯏꯕꯗꯨꯗ
ꯑꯣ ꯍꯥꯏꯔꯛꯑꯣ ꯑꯩ ꯈꯪꯕꯒꯤꯒꯦ ꯎꯝ
ꯊꯪ ꯆꯕꯤꯁ ꯇꯔꯗ
ꯎꯝ ꯀꯨꯏ ꯀꯨꯏꯗ꯭ꯔꯤꯌꯦꯂꯝ ꯁꯦꯡꯕ
ꯍꯣꯏ ꯃꯣꯏ ꯀꯩꯅꯣꯝ ꯍꯥꯏꯕꯅꯦ ꯑꯦꯟ ꯑꯦꯁ ꯑꯦꯟ ꯑꯦꯁ ꯑꯦꯁ ꯍꯥꯏꯕ ꯑꯗꯨꯒꯤ ꯏꯁꯀꯤꯝꯒꯤ ꯀ꯭ꯂꯕ ꯑꯗꯨꯒꯤ ꯃꯈꯥꯗ ꯀ꯭ꯂꯕ ꯌꯥꯎꯔꯒ ꯃꯣꯏ ꯊꯕꯛ ꯇꯧꯕꯅꯦ ꯍꯥꯏꯕꯅꯦꯕ
ꯎꯝ
ꯑꯗꯨ ꯂꯣꯏꯔꯀꯥꯟꯗ ꯃꯣꯏ ꯁꯥꯔꯇꯤꯐꯤꯀꯦꯠ ꯐꯪꯉꯦ ꯍꯥꯏ ꯑꯗꯨꯒꯤ ꯇꯧꯕꯅꯦ ꯃꯆꯥ ꯂꯗ ꯑꯗꯨ ꯌꯥꯎꯁꯨꯗꯣ ꯌꯥꯝ ꯀꯥꯟꯅꯕꯅꯤ ꯍꯥꯏ ꯀꯣꯂꯦꯖꯇ ꯀ꯭ꯂꯂꯞ ꯀꯩꯀ ꯈ ꯌꯥꯝ ꯌꯥꯎꯕꯗꯣ
ꯑꯣ
ꯑꯗꯩ ꯏꯁꯥꯒꯤ ꯄꯩꯀꯥꯥꯁꯨꯝ ꯑꯩꯁꯨ ꯈꯪꯗꯦꯗ ꯑꯩꯈꯣꯏ ꯏꯃꯥꯟꯅꯕꯤ ꯑꯃ ꯂꯩ ꯃꯥ ꯌꯥꯎꯔꯦ ꯍꯥꯏꯅ ꯃꯥꯅ ꯍꯥꯏꯔꯛꯄꯅꯤ ꯊꯥꯏꯅ ꯑꯩꯒ ꯇꯤꯟꯅꯔꯝꯕ
ꯑꯣ
ꯀꯨꯏꯔꯦ ꯑꯣꯏꯅꯈꯤꯗꯕꯗꯤ ꯆꯍꯤ ꯅꯤꯄꯥꯟ ꯑꯣꯏꯔꯝꯃꯅꯤ
ꯀꯨꯏꯔꯁꯨ ꯅꯝꯕꯔꯒꯨꯝꯕ ꯂꯩꯔꯗꯤ ꯎꯅꯕ ꯌꯥꯏꯅ
ꯈꯪꯉꯦ ꯑꯗꯨꯝ ꯋꯥꯔꯤꯗꯤ ꯁꯥꯟꯅꯩ ꯑꯗꯨꯝ ꯍꯥꯏꯗꯤ ꯃꯦꯁꯦꯖꯇꯣ ꯁꯥꯟꯅꯕ ꯑꯣꯏꯔꯣ ꯀꯔꯤꯕꯨ ꯑꯣꯏꯔꯣ ꯏꯕꯥꯅꯤ ꯌꯥꯝ ꯂꯅ ꯇꯤꯟꯅꯔꯝꯃꯦ ꯍꯥꯏꯕ ꯊꯥꯏꯅ ꯁ꯭ꯀꯨꯜꯂꯒ ꯏꯕꯥꯅꯤ ꯄꯨꯀꯥꯏꯔꯃꯤꯅꯤ ꯁ꯭ꯀꯨꯜ ꯀ꯭ꯂꯥꯁ ꯐꯣꯔ ꯐꯥꯏꯚ ꯍꯣꯏ ꯐ ꯐꯥꯏꯒꯥꯏ ꯁꯀꯨ ꯀ꯭ꯂ
ꯀꯔꯤ ꯃꯔꯝꯒꯤ
ꯑꯁꯈꯪꯗꯩꯗ ꯑꯗꯨꯝ ꯏꯕꯥꯥꯡꯗꯨ ꯊꯣꯛꯄꯅꯗꯤ ꯈꯟꯅꯩ ꯁꯀꯣꯏ ꯈꯟꯅꯗꯕ ꯅꯨꯃꯤꯠ ꯌꯥꯎꯗꯦ ꯑ ꯅꯔꯤꯛꯇꯅꯦ ꯑ ꯑꯗꯨ
ꯑꯗꯣ ꯃꯤꯅꯗꯤ ꯀꯥꯠꯇꯨ ꯀꯥꯂꯦ ꯌꯥꯝ ꯂꯪꯅꯔꯦ
ꯅꯨꯄꯤꯒꯤ ꯅꯨꯄꯥꯥꯒꯠꯇꯦꯅꯅ ꯑꯗꯨꯒꯗꯤ
ꯍꯥꯏꯕ ꯍꯂꯣ
ꯎꯝ ꯇꯥꯏꯌꯦ ꯇꯥꯏꯌꯦ
ꯀꯔꯤ ꯀꯧꯕ ꯈꯨꯝꯗ꯭ꯔꯕ ꯇꯥꯔꯒ
ꯇꯍꯒꯗꯕꯩ ꯀꯗꯅꯦ ꯀꯨꯏꯔꯦ ꯃꯥꯖꯣꯏꯅ ꯀꯗꯕ ꯆꯥꯏ ꯆꯍꯤ ꯅꯤꯄꯥꯟꯗꯤ ꯁꯨꯏ ꯃꯥꯅꯗꯤ ꯎꯅꯁꯦ ꯍꯥꯏꯕꯅ ꯑꯩꯅ ꯇꯟꯕꯒꯤ
ꯀꯔꯤ ꯇꯧꯧꯕ ꯇꯟꯝꯕ ꯅꯪꯗꯤ
ꯇꯠꯂꯦ ꯀꯨꯏꯔꯦ ꯀꯥꯏ ꯀꯥꯏꯔꯦ ꯊꯥꯏꯅ ꯀ꯭ꯂꯥꯁ ꯑꯩꯁꯨ ꯃꯥꯒ ꯇꯝꯃꯤꯟꯅꯔ ꯀ꯭ꯂꯥꯁ ꯀꯦꯊꯂꯤꯛ ꯁ꯭ꯀꯨꯜꯗ ꯇꯝꯃꯤꯟꯅꯃꯦ ꯄꯨꯟꯅ ꯑꯗꯩ ꯑꯩꯅ ꯀ꯭ꯂꯥꯁ ꯁꯤꯛꯁ ꯐꯥꯎ ꯇꯝꯃꯤꯟꯅꯔꯝꯃꯦ ꯐꯥꯏꯚ ꯐꯥꯎ ꯊꯝꯃꯦ ꯐꯖꯅ ꯇꯝꯃꯤꯟꯅꯔꯝꯃꯦ ꯏꯕꯥꯅꯤ ꯑꯗꯨꯝ ꯅꯆꯦꯁꯨ ꯈꯅꯩꯌꯦꯗꯝ ꯅꯠꯇꯦꯁꯨ ꯐꯨꯅꯩ ꯑꯗꯩ ꯌꯥꯝ ꯐꯩꯌꯦ ꯃꯥꯁꯨꯣ ꯑꯃꯔꯣꯝꯗ ꯍꯥꯏꯔꯗꯤ ꯍꯥꯏꯗꯤ ꯇꯤꯐꯤꯟ ꯀꯩꯀꯥ ꯄ꯭ꯔꯨꯞꯄ ꯑꯣꯏꯔꯣ ꯑꯗꯨꯝ ꯑꯩꯉꯣꯟꯗ ꯑꯗꯨꯝ ꯄꯤꯖꯗꯣꯏ ꯃꯃꯥꯗ ꯑꯗꯨꯝ ꯄꯤꯔꯦ ꯆꯥꯎꯔ ꯈꯣꯠꯇꯣꯏꯅ ꯑꯗꯨꯁꯨ ꯈꯪꯅꯦ ꯑꯗꯨꯀꯥꯟꯗ ꯀꯃꯥꯏꯅ ꯍꯥꯏꯗꯅ ꯏꯀꯣ ꯁꯦꯟꯇ꯭ꯔꯤꯛ ꯑꯣꯏꯕ ꯍꯥꯏꯗꯣꯏꯔꯒꯦ ꯍꯥꯏꯗꯅꯣ ꯍꯆꯂꯖꯥꯛꯦ ꯅꯄꯤꯅꯦ ꯕꯤꯌ ꯆꯗꯦ ꯀ
ꯍꯥ
ꯌꯥꯝꯤ ꯃꯥꯅꯗꯤ ꯌꯥꯝ ꯂꯨ ꯇꯧꯕꯤ ꯑꯩꯅꯗꯤ ꯃꯉꯣꯟꯗ ꯊꯤꯗꯤꯤ ꯇꯧꯏ
ꯅꯪꯅ ꯊꯤ ꯊꯤꯅ ꯇꯧꯕꯤꯕ ꯃꯤꯅ ꯅꯪꯕꯨ ꯂꯨ ꯂꯣꯟ ꯇꯧꯔꯒ
ꯍꯣꯏ ꯑꯩꯅ ꯊꯤꯅ ꯊꯤꯅ ꯍꯥꯏꯕꯗ ꯀꯞꯈ꯭ꯔꯤꯅꯦ ꯁ꯭ꯀꯨꯜꯗꯒ ꯑꯣꯖꯥꯗ ꯍꯥꯏꯗꯣꯛꯑꯔꯒ ꯐꯔꯤꯅꯤ ꯑꯣꯖꯥꯗ
ꯅꯪꯅ ꯈꯛ ꯂꯥꯟꯕꯅꯦ ꯑꯗꯨꯗꯤ
ꯎ ꯅꯠꯇꯦꯗ ꯑꯗꯨꯗꯤ ꯃꯥ ꯑꯗꯨꯝ ꯊꯣꯔꯛꯄ ꯌꯥꯎꯋꯦ ꯑꯩ ꯀ꯭ꯂꯥꯁ ꯃ ꯐꯥꯗ ꯒ꯭ꯂꯥꯁ ꯃꯄꯥꯟꯒ ꯂꯦꯞꯄꯤꯕꯅꯤ ꯑꯗꯩ ꯑꯗꯨ ꯀꯧꯅꯔꯣꯏꯗꯣꯏꯅꯤ ꯑꯗꯨꯁꯨ ꯑꯩꯅ ꯉꯁꯥꯎ ꯀꯧꯕꯅꯅꯨꯡꯉꯥꯂ ꯑꯗꯨꯝ ꯀꯧꯋꯦ ꯐꯤꯂꯅꯦꯅ ꯀꯍꯥꯡꯉꯦ
ꯅꯨꯡꯁꯤꯗ꯭ꯔꯣ ꯑꯗꯨꯃꯥꯏꯅ ꯇꯧꯕ
ꯑꯗꯨ ꯃꯇꯨꯡꯗꯗꯤ ꯌꯥꯝ ꯂꯨ ꯇꯤꯟꯅꯔꯝꯃꯦ ꯍꯥꯟꯅ ꯍꯣꯏ ꯀ꯭ꯂꯥꯁ ꯇꯦꯟꯕꯥꯎ ꯄꯨꯟꯅ ꯇꯝꯃꯤꯟꯅꯖꯦ ꯈꯣꯠꯁꯦ ꯂꯣꯏ ꯍꯥꯏꯔꯝꯃꯤꯅꯤ ꯑꯗꯩ ꯑꯩꯅ ꯀ꯭ꯂꯥꯥꯁ ꯇꯦꯟꯗ ꯇꯣꯛꯊꯣꯛꯄ
ꯅꯪ ꯌꯥꯔꯣꯏꯗ ꯑꯗꯨ ꯑꯣꯏꯔꯗꯤ
ꯑꯗꯨꯗꯤ ꯐꯔꯛ ꯇꯥꯕꯩ ꯇꯣꯛꯄꯅꯦꯍꯦ ꯁꯤꯛꯁ ꯍꯥꯏꯁꯦ ꯑꯗꯨꯝ ꯁꯚꯦꯟ ꯇꯪꯈꯥꯏꯃꯨꯛꯇꯤ ꯀꯥꯔꯝꯃꯦ ꯑꯗꯨꯝ ꯇꯣꯛꯈꯤꯕ ꯑꯗꯣ ꯏꯕꯥꯅꯤꯗꯣ ꯌꯥꯝ ꯂꯨ ꯇꯤꯟꯅꯩ ꯑꯗꯨꯝ ꯇꯤꯟꯅꯩ ꯑꯗꯒꯤ ꯀ꯭ꯂꯥꯁ ꯁꯤꯛꯁ ꯐꯥꯎ ꯑꯗꯨꯝ ꯇꯤꯟꯅꯩ ꯑꯗꯨ ꯀꯥꯟꯗ ꯃꯤ ꯃꯌꯥꯝ ꯂꯪꯅꯩ ꯈꯣꯠꯅꯩ ꯑꯗꯣ ꯀꯩꯝꯗꯤ ꯈꯟꯗꯦ ꯁꯕꯦꯟ ꯀꯥꯔꯛꯄꯗ ꯀꯩꯒꯤꯅꯣ ꯈꯪꯗꯦ ꯃꯥꯖꯨ ꯑꯩꯉꯣꯟꯗ ꯀꯧꯔꯛꯇꯦ ꯑꯩꯖꯨ ꯀꯧꯗꯦ ꯀꯩꯒꯤꯅꯣ ꯃꯔꯝꯖꯨ ꯂꯩꯅꯗꯦ ꯁꯨꯛ ꯀꯧꯖꯨ ꯀꯧꯅꯗꯦ
ꯑꯗꯒꯤ ꯈꯪꯗꯦ ꯑꯩꯖꯨ ꯁꯨꯝ ꯆꯥꯎꯈꯠꯂꯛꯄꯒꯤ ꯀꯃꯥꯏ ꯍꯥꯏꯅꯤ ꯇꯤꯟ ꯑꯦꯁ ꯃꯇꯝ ꯌꯧꯔꯛꯄꯒꯤ ꯏꯀꯥꯏꯒꯤꯕ ꯑꯣꯏꯝꯕꯁꯨ ꯌꯥꯏꯀꯣ ꯍꯥꯏꯗꯤ ꯂꯩꯁꯥ ꯄꯥꯈꯪ ꯐꯥ ꯑꯩꯁꯨ ꯁꯨꯛꯀꯧ ꯀꯧꯗꯦ ꯃꯤꯅ ꯀꯧꯗꯗꯤ ꯀꯧꯔꯣꯏꯅ ꯑꯩ ꯍꯥꯏꯗꯤ ꯑꯗꯨꯗꯤ ꯌꯥꯝ ꯂꯥꯞꯅ ꯀꯧꯅꯗꯕ ꯑꯣꯏꯗꯤ ꯐꯩꯕ ꯑꯩꯅ ꯕꯦꯟꯁꯁꯦ ꯐꯝꯕꯁꯦ ꯔꯣꯜ ꯋꯥꯏꯖꯇ ꯐꯝꯕꯅꯤꯅ ꯃꯥ ꯑꯩ ꯃꯅꯤꯡ ꯐꯝꯃꯅꯤ ꯑꯗꯣ ꯑꯩ ꯀꯧꯗꯦ ꯑꯩꯁꯨ ꯁꯨꯝ ꯀꯧꯗꯦ ꯃꯣꯏ ꯋꯥꯔꯤ ꯁꯥꯟꯅꯈꯤꯗꯕ ꯑꯩ ꯁꯨꯛꯑꯣꯟ ꯑꯣꯟꯊꯇ꯭ꯔꯦ ꯁꯨꯛ ꯀꯧ ꯀꯧꯗꯦ
ꯑꯗꯨ ꯃꯥꯁꯨ ꯀꯧꯔꯛꯇꯦ ꯑꯩꯁꯨ ꯃꯤꯅ ꯀꯧꯔꯛꯇꯔ꯭ꯕꯨ ꯀꯩꯗꯧ ꯀꯧꯔꯦꯅꯣ
ꯏꯁꯁꯅꯣꯏ ꯑꯅꯤꯗꯤ ꯑꯗꯨꯃꯥꯏꯅ ꯂꯩꯔꯗꯤ ꯑꯥ
ꯑꯗꯩ ꯀꯧꯅꯗꯕꯅꯤꯅ ꯀꯩꯗꯧꯔꯨꯅꯤ ꯀꯔꯤꯒꯤ ꯄ꯭ꯔꯣꯃꯤꯁ ꯀꯩꯀ ꯑꯩꯅ ꯗꯨꯝ ꯌꯥꯗ ꯆꯠ ꯑꯩ ꯁꯣꯝꯗ ꯑꯦꯟꯇ꯭ꯔꯥꯟꯁ ꯊꯥꯒꯤꯕ ꯅꯕꯣꯗꯤꯌꯥꯒꯤ ꯑꯗꯨꯖꯨꯠ ꯈꯜꯂꯦ ꯑꯗꯩ ꯑꯩꯁꯨ ꯇꯧꯊꯣꯛꯄꯅꯤ ꯀꯩꯝ ꯍꯥꯏꯔꯝꯗꯦ ꯑꯩꯖꯨ ꯆꯔꯝꯗꯥꯏ ꯆꯂꯝꯗꯥꯏꯗ ꯇꯍꯥꯏꯔꯝꯗꯦ ꯀꯧꯕꯧ ꯀꯧꯔꯝꯗꯦ
ꯁꯥꯊꯤꯌꯦ ꯅꯪꯒꯤꯗꯨꯗꯤ ꯍꯦꯟꯃꯟꯗ
ꯍꯥꯏꯗꯤ ꯍꯦꯟꯃꯟꯕ ꯅꯠꯇꯦꯗ ꯃꯥꯅꯖꯨ ꯀꯧꯔꯛꯇꯦ ꯀꯩꯅꯣ ꯀꯧꯕꯤꯔꯛꯄꯗ ꯀꯧꯔꯛꯇꯗꯤ ꯑꯩ ꯀ ꯍꯥꯏ ꯏꯀꯥꯏꯕꯣꯏ ꯀꯩꯑꯣꯏ ꯑꯩꯖꯨ ꯈꯤꯇꯪ ꯆꯥꯎꯖꯔꯝꯅꯤꯅꯥ ꯏꯀꯥꯏꯔꯦ ꯑꯗꯩꯗꯤ ꯑꯗꯨꯝ ꯑꯩꯅ ꯀꯧꯔ ꯑꯃꯨꯛ ꯈꯨꯝꯃꯛꯇ꯭ꯔꯗꯤ ꯑꯃꯨꯛ ꯈꯟꯕ ꯑꯗꯨ ꯑꯩꯖꯨ ꯑꯗꯨꯝ ꯀꯧꯗꯦ
ꯀꯩꯗꯧꯕꯩ ꯈꯨꯝꯃꯣꯏꯗ꯭ꯔꯣꯏꯅꯣ ꯅꯪꯅ ꯀꯧꯔꯒ
ꯑꯗꯒꯤ ꯑꯩꯖꯨ ꯇꯣꯛꯈꯔꯦ ꯅꯕꯣꯗꯥꯌꯥ ꯆꯠꯈꯔꯦ ꯑꯩ ꯑꯗꯨ ꯃꯇꯝꯗꯗꯤ ꯀꯩꯁꯨꯝ ꯍꯥꯏꯗꯤ ꯐꯣꯟ ꯀꯩꯀꯥ ꯌꯥꯝ ꯀꯩꯅꯣ ꯇꯧꯕ ꯑꯣꯏꯗ꯭ꯔꯤꯕ
ꯍꯣꯏ ꯈꯤꯇꯪꯕꯨꯗꯤ ꯑꯗꯨꯒꯤ ꯀꯩꯅꯣꯕꯨꯗꯤ ꯂꯥꯛꯑꯦꯀꯣ ꯑꯗꯨꯏꯖꯨ ꯑꯗꯨꯏ ꯃꯇꯨꯡ ꯑꯩꯅ ꯅꯥꯕꯣꯗꯥꯌꯥ ꯆꯪꯉ ꯀ꯭ꯂꯥꯁ ꯁꯤꯛꯁ ꯁꯚꯦꯟ ꯀꯥꯕꯗꯣ ꯐꯦꯁꯕꯨꯛꯀꯤ ꯄꯨꯔꯥ ꯍꯥꯏꯗꯤ ꯒ꯭ꯔꯣꯑꯞ ꯂꯥꯛꯏꯀꯣ ꯑꯗꯨꯀꯥꯟꯗ
ꯎꯝ
ꯗꯨꯀꯥꯟ ꯆꯍꯤ ꯑꯃꯃꯨꯛ ꯍꯧꯈ꯭ꯔꯦ ꯑꯗꯨꯁꯨ ꯄꯥꯎ ꯐꯥꯎꯅꯈꯤꯗ꯭ꯔꯦ ꯀꯔꯤꯝ ꯈꯟꯅꯈꯤꯗ꯭ꯔꯦ ꯀꯔꯤꯝ ꯀꯥꯎꯅ ꯑꯗꯣ ꯑꯗꯨꯝ ꯂꯩ
ꯀꯧꯕꯤꯕ ꯌꯥꯕꯅꯤ ꯅꯪꯁꯨ
ꯑꯗꯒꯤ ꯋꯥꯔꯤ ꯌꯥꯝ ꯅꯨꯡꯉꯥꯏꯕꯅꯦ ꯂꯤꯔꯛꯀꯦ ꯂꯤꯕꯨꯗꯤ
ꯂꯤꯔꯛ ꯑꯣ ꯇꯥꯒꯦ
ꯂꯣꯏꯒꯗꯧꯔꯦ ꯃꯇꯝ ꯑꯗꯨ ꯑꯣꯏꯖꯨ
ꯎꯝ
ꯅꯪꯒꯤꯗꯤ ꯀꯣꯜ ꯇꯧꯕ ꯂꯣꯏꯔꯕ
ꯌꯥꯗꯔ꯭ꯦ ꯑꯩꯒꯤꯗꯤ
ꯑꯃꯨꯛ ꯇꯧꯔꯛꯑꯣꯅ ꯄꯣꯇ ꯆꯔꯛꯄ ꯌꯥꯏꯅ
ꯈꯪꯗꯦ ꯑꯗꯨꯗꯤ ꯌꯥꯕ꯭ꯔꯅ ꯇꯧꯔꯛꯄ
ꯍꯣꯏ ꯌꯥ ꯌꯥꯗꯕ꯭ꯔꯥ
ꯇꯠꯇꯦ
ꯑꯗꯨ ꯂꯩꯔꯛꯑꯣ ꯈꯔꯤꯔꯣ